ꯎꯝ
ꯆꯥꯛ ꯆꯔꯥꯕꯣ
ꯀꯩꯁꯨ ꯇꯧꯗꯦꯗ ꯐꯝꯃꯒ ꯂꯩꯔꯝꯃꯤꯅꯦ ꯀꯩꯕꯨ ꯇꯧꯅꯤ ꯍꯧꯖꯤꯛꯇꯤ ꯐꯝꯃ ꯂꯩꯇꯔꯗꯤ
ꯆꯥꯛ ꯏꯁꯤꯡꯗꯤ ꯆꯔꯕꯣ
ꯆꯥꯛ ꯏꯁꯤꯡ ꯎꯅꯔꯦ ꯑꯍꯥꯎꯕꯥ ꯑꯃꯥ ꯁꯦꯊꯔꯦ ꯅꯪ ꯆꯥꯔꯕꯣ ꯆꯥꯛ ꯏꯁꯤꯡ
ꯆꯥꯛ ꯏꯁꯤꯡ ꯆꯔꯦ ꯍꯧꯖꯤꯛ
ꯎꯝ
ꯀꯩ ꯃꯊꯦꯜ ꯆꯥꯔꯒꯦ
ꯆꯝꯊꯣꯡꯅꯤꯗ ꯉꯥꯔꯤ ꯍꯥꯏꯗꯤ ꯑꯃꯦꯠꯄ ꯑꯃꯒ ꯇꯧꯔꯦ ꯆꯝꯊꯣꯡ ꯅꯪ ꯀꯔꯤ ꯀꯔꯤ ꯃꯇꯦꯜ ꯇꯧꯔꯦ
ꯍꯥꯥꯋꯥꯏꯒꯥ ꯏꯔꯣꯝꯕꯒꯥ ꯇꯧꯔꯦ
ꯏꯔꯣꯝꯕꯒꯥ ꯑꯁ ꯏꯔꯣꯝꯕꯒꯥ ꯆꯥꯗꯕ ꯀꯨꯏꯔꯦ ꯇꯧꯔꯤꯁꯦ ꯁꯅꯥ ꯆꯠꯄꯥꯅꯤꯅꯥ ꯁꯟ ꯊꯣꯡꯗ ꯍꯦꯛꯇ ꯍꯣꯠꯅꯥꯔꯒꯥ ꯂꯩꯔꯦꯕ ꯍꯥ ꯏꯔꯣꯝꯕꯒ ꯆꯥꯗꯕ ꯀꯨꯏꯔꯦ ꯀꯔꯤ ꯀꯔꯤ ꯏꯔꯣꯝꯕꯅꯣ ꯆꯥꯔꯤꯅꯥ
ꯉꯥꯁꯤꯁꯦ ꯁꯦꯕꯣꯠ ꯏꯔꯣꯝꯕ ꯍꯥꯏ ꯇꯥꯔꯦ ꯑꯩꯅꯥꯗꯤ ꯄꯥꯝꯗꯕ ꯑꯗꯨꯕꯨꯗꯤ ꯑꯣꯏꯌꯦ ꯑꯗꯣ ꯑꯩꯅ ꯊꯣꯡꯕ ꯆꯥꯛꯟꯁꯥꯡ ꯑꯩꯅ ꯊꯣꯡꯕꯦꯅ ꯇꯧꯕꯅꯤꯅ ꯊꯊꯪꯁ
ꯃꯣꯏꯅꯦ ꯊꯣꯡꯕ ꯃꯤꯅꯦ ꯆꯥꯎꯋꯦꯕ ꯑꯩꯅ ꯇꯣꯡꯕꯅꯤ ꯍꯥꯏꯗꯨꯝ ꯐꯕ ꯑꯊꯣꯡꯕ ꯃꯤꯅ ꯆꯥꯎꯋꯦꯕ
ꯁꯨ ꯇꯟꯕ ꯑꯗꯨꯒ ꯆꯔꯦ ꯆꯔ ꯉꯥꯡ ꯑꯣꯏꯨꯔꯗꯤ ꯍ
ꯃꯥꯏꯗꯣ ꯑꯗꯨꯅ ꯇꯧꯔꯛꯏꯁꯦ ꯑꯇꯣꯞꯄ ꯃꯤꯅ ꯆꯥꯎꯋꯤ꯫ ꯍꯥꯎꯗꯤ ꯍꯥꯎꯅꯤ ꯁꯕꯤꯏꯔꯣꯟꯕꯁꯤ ꯑꯗꯨ ꯊꯣꯡꯉꯤꯕ ꯃꯤꯗꯨꯒꯤ ꯈꯨꯠꯀꯤ ꯃꯈꯥ ꯄꯣꯜꯂꯤ ꯍꯥꯏꯇꯥꯔꯦ꯫
ꯑꯩꯗꯤ ꯁꯦꯕꯣꯠ ꯍꯥꯏꯕ ꯁꯕꯣꯠꯁꯤ ꯁꯨꯡꯆꯕꯨ ꯆꯥꯅꯤꯡꯇꯔꯦ ꯍꯥꯏꯗꯤ ꯃꯍꯤꯗꯨ ꯆꯥꯛꯀ ꯇꯣꯠꯇ ꯌꯥꯗꯕꯩ ꯆꯨꯝꯃꯒ ꯇꯣꯠꯄꯗꯨ ꯑꯗꯨꯃꯉꯥꯏꯔꯦ ꯑꯩꯗꯤ ꯁꯦꯕꯣꯠꯁꯤ꯫
ꯆꯨꯝ ꯆꯨꯝꯃꯒ ꯍꯥꯎꯕꯅꯦ ꯆꯨꯨꯝꯃꯒ ꯇꯣꯠꯄꯁꯤꯁꯨ ꯍꯥꯎꯕꯅꯦꯕ ꯕꯣꯠ ꯑꯃ ꯏꯔꯩ ꯂꯩꯕꯅꯦꯕ ꯏꯟꯖꯥꯡꯒꯤ ꯁꯨꯝꯕꯁꯤꯀꯣ꫰꫰
ꯑꯗꯨꯒ ꯇꯧꯔꯒ꯫ ꯏꯁꯤꯡꯗ ꯇꯣꯂꯨꯕꯗꯤ ꯌꯥꯗꯕꯅꯤꯅ ꯃꯍꯥꯎ ꯈꯤꯇꯪ ꯂꯧꯔ ꯇꯣꯠꯄ ꯅꯠꯇꯔꯗꯤ꯫ ꯁꯥꯕ
ꯀꯩ ꯀꯔꯤ ꯇꯧꯔꯝꯃꯤꯅꯣ ꯍꯧꯖꯤꯛꯄꯣ꯫
ꯍꯧꯖꯤꯛꯁꯦ ꯍꯥꯏꯗꯤ ꯕꯣꯜ ꯌꯦꯡꯗꯧꯁꯨ ꯍꯥꯏꯗꯤ ꯖꯒꯁꯤ ꯅꯦꯠꯋꯥꯛ ꯈꯤꯇꯪ ꯅꯨꯡꯉꯥꯏꯇꯦ ꯑꯗꯨꯅ ꯇꯧꯔꯤꯖꯦ ꯑꯩꯗꯤ ꯀꯅꯥꯅ ꯕꯦꯜ ꯌꯦꯡꯉꯤꯒꯦꯗ ꯁꯨꯝ ꯉꯥꯍꯛ ꯉꯥꯍꯛ ꯆꯪꯉꯥ ꯌꯦꯡꯕ ꯈꯠꯇꯅꯤ ꯑꯗꯨꯗ ꯎꯝ ꯍꯥꯏꯇꯔꯦ ꯇꯤꯕꯤ ꯅꯣꯡꯂꯩꯗ ꯕꯣꯜ ꯌꯦꯡꯗꯧꯅ ꯌꯦꯡꯕꯁꯨ ꯇꯧꯗꯔꯦ ꯍꯧꯖꯤꯛꯁꯦ ꯇꯤ ꯕꯤꯁꯨ ꯂꯩꯇꯕꯅꯤꯅ
ꯕꯣꯜ ꯕꯨꯔꯣ ꯍꯥꯏꯁꯦ꯫
ꯑ꯫
ꯐꯨꯠꯕꯣꯜꯁꯤ ꯑꯩ ꯂꯝꯁꯤꯗꯗꯤ ꯀꯩ ꯍꯥꯏꯅꯤ꯫ ꯍꯥꯏꯗꯤ ꯌꯦꯡꯕꯗꯨ ꯀꯩꯅꯣ ꯇꯧꯋꯦꯗꯅ꯫ ꯐ꯭ꯔꯤꯗ ꯊꯥꯗꯣꯛꯇ꯭ꯔꯦꯗꯅ꯫ ꯄꯩꯁꯥ ꯊꯤꯗꯗꯤ ꯌꯦꯡꯕ ꯌꯥꯗꯕꯅꯤꯗꯣ꯫ ꯑꯗꯨꯅ ꯇꯧꯔꯤꯁꯦ꯫
ꯄꯩꯁꯥ ꯊꯤꯗꯔꯗꯤ ꯌꯦꯡꯕ ꯌꯥꯗꯦ ꯑꯗꯣ ꯍꯧꯖꯤꯛꯁꯦ ꯌꯥꯝ ꯌꯦꯡꯕꯕꯨꯗꯤ ꯌꯥꯕ ꯄꯥꯝꯃꯦ ꯑꯗꯣ ꯑꯩꯈꯣꯏ ꯂꯩꯔꯤꯕ ꯖꯒꯁꯤꯅ ꯈꯤꯇꯪ ꯅꯦꯠꯋꯥꯛ ꯅꯨꯡꯉꯥꯏꯇꯕ ꯅꯨꯡꯉꯥꯏꯕ ꯑꯃ ꯑꯣꯏꯗꯦ ꯑꯗꯨꯅ ꯌꯦꯡꯗꯦ꯫
ꯐ꯭ꯔꯤꯗ ꯂꯥꯛꯇ ꯗꯏꯔꯦꯛ ꯂꯥꯏ ꯑꯗ ꯊꯥꯗꯣꯛꯄꯅꯤ ꯍꯥꯏꯅ ꯑꯃ ꯑꯗꯨꯁꯨ ꯅꯠꯇꯦꯗ ꯊꯤꯅꯕ ꯑꯃ ꯆꯪꯒꯗꯣꯏꯅꯤꯗꯣ꯫
ꯇꯤꯚꯤꯗ ꯇꯤꯚꯤꯗꯗꯤ ꯑꯗꯨꯝ ꯇꯤꯚꯤꯗꯔꯗꯤ ꯌꯦꯡꯕ ꯌꯥꯕ꯫ ꯒꯤꯕꯤ ꯁꯨ ꯂꯩꯇꯕꯅꯤꯅ ꯌꯦꯡꯗꯦ ꯍꯥꯏ ꯇꯥꯔꯦ꯫
ꯑꯣꯏꯅ ꯑꯣꯏꯅ ꯑꯗꯨꯡ ꯇꯧꯋꯏ꯫ ꯎꯝ꯫
ꯍꯧꯖꯤꯛꯁꯤ ꯀꯅꯥ ꯀꯅꯥ ꯂꯩꯔꯝꯃꯤꯅꯣ꯫
ꯍꯥꯥ꯫
ꯀꯅꯥ ꯀꯅꯥꯥ ꯂꯩꯔꯝꯃꯤꯅꯣ ꯍꯧꯖꯤꯛꯁꯦ꯫
ꯑꯩ ꯏꯅꯥꯎꯄꯥ ꯑꯃꯒ ꯂꯩꯃꯤꯟꯅꯩ ꯃꯥꯗꯤ ꯃꯥ ꯆꯠꯈ꯭ꯔꯦ꯫ ꯇꯨꯝꯃꯨꯅꯤ ꯆꯪꯈ꯭ꯔꯦ ꯑꯩ ꯏꯊꯟꯗ ꯂꯩꯌꯦ꯫ ꯐꯣꯟ ꯌꯦꯉꯒ ꯁꯨꯝ ꯊꯝꯃꯒ ꯂꯩ꯫
ꯑꯣ ꯍꯧꯖꯤꯛꯀꯥꯟꯗꯤ ꯏꯁꯟ ꯁꯥꯟꯅꯗ꯭ꯔꯕꯣ꯫
ꯁꯥꯟꯅꯗ꯭ꯔꯦꯗ ꯀꯔꯤꯕꯨ ꯁꯥꯟꯅꯗꯣꯏꯅꯣ ꯇꯧꯔꯤꯁꯦ꯫ ꯇꯟꯗ ꯁꯥꯟꯅꯗꯧ ꯇꯟꯗ ꯅꯪ ꯅꯪꯕꯨ ꯁꯥꯟꯅꯩꯔꯣ꯫
ꯌꯥꯍꯧꯕꯩ ꯑꯈꯣꯏ ꯆꯦꯅꯦ ꯑꯗꯩ ꯇꯨꯝ ꯍꯧꯒꯠꯂꯒ ꯆꯥꯛ ꯏꯁꯤꯡ ꯆꯊꯣꯛꯑ ꯫ ꯁꯥꯗ ꯐꯉ ꯐꯟꯉꯃꯤꯗꯥꯥꯡꯥ ꯎ ꯎꯝ ꯑꯁ ꯂꯃꯅꯤꯥꯎ ꯌꯦꯡꯒꯁꯨꯃꯥꯏ ꯂꯤ ꯁꯥꯟꯅꯕꯨ ꯁꯥꯟ ꯔꯦ ꯐꯦ ꯁꯅ ꯁꯃꯥꯟꯅꯅꯤ ꯃꯣꯏꯁꯦ ꯄꯥꯎ ꯐꯥꯎꯗ꯭ꯔꯤꯦ ꯍꯧꯖꯤꯛꯀꯥꯟꯁꯦ ꯍꯥꯏꯗꯤ ꯁꯥꯒꯂꯛꯄ ꯁꯥꯒꯤ ꯂꯩ ꯇꯕꯥꯏ ꯇ
ꯃꯥꯅꯤꯅꯦ ꯃꯥꯅꯤꯅꯦ ꯑꯗꯨ ꯂꯩꯕ ꯃꯤꯕꯨ ꯋꯥꯠ ꯂꯩꯦꯕ ꯍꯥꯏꯅꯛ ꯀꯥꯟꯁꯦ
ꯍ ꯄꯩꯁꯥ ꯄꯩꯁꯥ ꯈꯔ ꯄꯩꯁꯥꯒꯤ ꯃꯈꯥ ꯄꯣꯜꯜꯂꯤꯦ ꯃꯤꯠꯁꯦ ꯍꯥꯏꯗꯤ ꯄꯩꯁꯥ ꯄꯥꯏꯗꯕꯁꯤꯗꯤ ꯌꯥꯝ ꯂꯩ ꯑꯗꯣ
ꯄꯩꯁꯥꯕꯨ ꯂꯩꯔꯗꯤ ꯇꯧꯅꯤꯡꯕ ꯂꯣꯏꯅ ꯇꯧ ꯌꯥꯏꯌꯦ
ꯃꯥ ꯐ
ꯄꯩꯁꯥ ꯂꯩꯇꯕꯁꯤꯗꯀꯣ ꯇꯧꯔꯤꯅꯤꯅꯦ ꯇꯧꯔꯤꯁꯦ
ꯍ ꯑꯗꯨꯣꯕꯨ ꯍꯧꯖꯤꯛꯀꯥꯟꯒꯤ ꯍꯥꯟꯅꯗꯤ ꯊꯕꯛ ꯀꯌꯥꯝ ꯆꯠꯄꯗꯣ ꯍꯧꯖꯤꯛꯀꯥꯟ ꯊꯕꯛ ꯆꯠꯇ꯭ꯔꯣ
ꯑꯩꯕꯨꯔꯣ ꯍꯜꯂꯣ ꯑꯩꯕꯨꯔꯣ
ꯍꯣꯏ ꯍꯣꯏ
ꯊꯕꯛꯁꯦ ꯈꯪꯗꯦꯗ ꯑꯐꯪ ꯑꯐꯪꯕ ꯍꯥꯏꯗꯨꯅꯤ ꯊꯕꯛ ꯌꯥꯝ ꯆꯠꯅꯤ ꯄꯣꯠꯇꯨ ꯑꯩꯈꯣꯏꯅ ꯇꯧꯔꯣ ꯐꯪꯕ ꯊꯕꯅꯤ ꯍꯥꯏꯗꯤ ꯐꯕ
ꯈꯨꯠꯁꯨꯃꯟ ꯈꯨꯇꯥꯟ ꯍꯥꯏꯗꯨꯅꯤꯗ ꯈꯨꯠꯁꯨꯃꯟ ꯈꯨꯇꯥꯅꯗꯤ ꯇꯣꯂꯛꯄꯗꯤ ꯁꯥꯡꯅꯝꯅꯕ ꯌꯥꯔꯣꯏꯗꯣ ꯑꯩꯅ ꯈꯤꯇꯪ ꯍꯦꯟꯅ ꯐꯪꯉꯦ ꯉꯁꯤ ꯈꯤꯇꯪ ꯍꯦꯟꯅ ꯐꯪꯉꯦ ꯍꯥꯏꯕꯅ ꯇꯧꯕꯗꯨꯅꯤ ꯈꯣꯟꯊꯤꯁꯨ ꯆꯥꯗꯕꯅꯤ ꯇꯧꯔꯤꯁꯦ
ꯎ
ꯂꯥꯛꯔꯤꯕ ꯄꯨꯟꯁꯤ ꯑꯁꯤ ꯑꯁꯤꯅꯤꯗ
ꯣꯏ ꯅ ꯃꯥꯔꯇ ꯊꯒꯦꯅꯣ
ꯍꯜꯂꯣ
ꯍꯣꯏ ꯑꯩꯈꯣꯏꯒꯤꯁꯦ ꯃꯇꯝ ꯂꯥꯛꯀꯅꯤ ꯀꯅꯣ ꯀꯅꯥꯅꯣ ꯍꯧꯖꯤꯛ ꯃꯁꯤꯡ ꯊꯥꯗ꯭ꯔꯤꯗꯣ
ꯍꯣꯏꯗ ꯍꯣꯏꯗꯥ ꯍꯣꯠꯅꯕꯒꯤ ꯃꯈꯥ ꯄꯣꯜꯂꯤꯗ ꯃꯣꯏ ꯀꯦ
ꯍꯧꯖꯤ ꯍꯥꯏ ꯍꯧ ꯀꯦ
ꯍꯣꯏꯅꯦ ꯆꯦꯡꯉ ꯂꯩꯇꯗꯩ ꯂꯣꯏ ꯇꯟꯕꯅꯤꯅꯦ ꯍꯥꯏ ꯁꯦꯜ ꯂꯩꯇꯦꯉꯣ ꯍꯥꯏꯅꯩ ꯁꯦꯟ ꯁꯦꯟ ꯂꯩꯇ ꯁꯦꯟ ꯇꯥꯜꯂꯣ ꯍꯥꯏꯅꯦꯩ ꯆꯟ ꯇꯥꯟꯝꯦ ꯇ꯭ꯔꯣꯒꯗꯅꯦꯇ ꯍꯥꯈ꯭ꯔꯦ
ꯑꯁꯤ ꯁꯟꯇꯅꯟꯁ ꯄꯨꯜꯂꯦ
ꯑꯗꯨꯅ ꯁꯦꯡ ꯇꯧꯍꯜꯂ ꯑꯗꯨ ꯑꯩꯒꯤ ꯈꯨꯠꯁꯨꯃꯟ ꯑꯣꯏꯅ ꯇꯥꯅ ꯍꯥꯏꯗꯤ ꯅꯣꯡꯃꯩ ꯆꯥꯗꯅ ꯑꯩꯈꯣꯏ ꯌꯥꯃꯤꯟꯅ ꯂꯨꯁꯤꯠꯇꯦꯕ ꯍꯥꯏꯗꯤ ꯁꯦꯟ ꯊꯣꯛꯇ꯭ꯔꯤꯕꯕꯁꯤꯠꯇꯦ ꯁꯦꯟ ꯇꯥꯅꯔꯤꯕ ꯆꯠꯇꯦ ꯇꯧꯔꯤꯕ ꯊꯕꯛꯇꯨ ꯌꯦꯡꯁꯤꯜꯂ ꯀꯦ ꯍꯥꯏ ꯀꯩꯝ ꯇꯥꯗ꯭ꯔꯦ ꯍꯥꯏ ꯑꯣꯈꯣꯏ ꯗꯦꯀꯥꯕꯨꯗꯤ ꯇꯥꯗ꯭ꯔꯦ
ꯑꯦꯁꯤꯄꯥꯅꯤ ꯍ ꯂꯩ
ꯃꯥꯒꯤ ꯃꯥ ꯗꯔꯀꯥꯔꯕꯨꯔꯤꯗ ꯃꯣꯏꯅ ꯌꯦꯡꯅꯤꯡꯉꯤꯕꯃꯩꯅꯤ ꯌꯦꯡꯁꯤꯟꯖꯟꯅꯤꯡꯉꯤ ꯑꯩ ꯇꯥꯅꯤꯡꯕ ꯊꯣꯛ ꯇꯥꯦ
ꯑꯗꯨ ꯅꯠꯇ ꯈꯤꯇꯪ ꯃꯣꯏ ꯍꯦꯟꯖꯤꯟꯕ ꯑꯃ ꯌꯥꯎꯔꯛꯄ ꯍꯥꯏꯇꯥꯔꯦ ꯁꯤꯗꯅꯦꯕ ꯀꯣ
ꯊꯕꯛ ꯊꯕꯛ ꯇꯧꯋꯦ ꯑꯩꯈꯣ ꯃ ꯁꯨꯝꯕꯅ ꯌꯦꯜꯂꯤꯕꯁꯨ ꯀꯥꯅꯤ
ꯎꯝ ꯊꯕꯛꯁꯤꯁꯨ ꯆꯨ ꯝꯅ ꯇꯧꯗ꯭ꯔꯗꯤ ꯕꯗꯅꯥꯝꯁꯦ ꯍꯦꯛꯇ ꯆꯥꯗꯣꯏꯅꯤ ꯇꯧꯔꯤꯁꯦ ꯈꯤꯇꯪ ꯆꯥꯎꯕ ꯃꯤꯅ ꯍꯥꯏꯗꯤ ꯐꯝ ꯐꯝ ꯍꯥꯏꯇꯥꯔꯦ ꯈꯪꯗꯦ ꯊꯕꯛ ꯇꯧ ꯅꯨꯃꯤꯠꯅ ꯈꯤꯇꯪ ꯊꯕꯛ ꯕꯗꯅꯥꯝꯁꯨ ꯄꯤꯗꯧꯒꯤ ꯆꯦꯟꯁꯤ ꯆꯥꯗꯧꯋꯦꯀꯣ ꯈꯪꯗꯦꯗ ꯒ꯭ꯌꯥꯟ ꯇꯥꯗꯦꯗ ꯏꯑꯣꯟ ꯑꯣꯟꯅꯔꯦ ꯁꯪꯁꯥꯔꯁꯤꯗ ꯇꯧꯔꯤꯁꯦ ꯁꯦꯟ ꯇꯥꯟꯒꯦ ꯍꯥꯏꯕꯁꯨ ꯌꯥꯗꯕ ꯁꯦꯟ ꯇꯥꯟꯕꯁꯨ ꯌꯥꯗꯕ ꯇꯥꯟꯗꯦꯔꯦ ꯇꯥꯟꯗ꯭ꯔꯦ ꯁꯨꯡꯇꯥꯟ ꯇꯥꯟꯗ꯭ꯔꯦ ꯍꯥꯏꯁꯨ ꯌꯥꯗꯕ ꯇꯥꯜꯂꯁꯨ ꯌꯥꯗꯕ
ꯄꯥꯝꯕꯒꯤ ꯍꯥꯏꯗꯤ ꯏꯁꯥꯗ ꯀꯌꯥ ꯏꯁꯀꯤꯜ ꯑꯃ ꯂꯩꯖꯔꯕꯨꯗꯤ ꯑꯗꯨꯝ ꯏꯁꯥꯅ ꯑꯃ ꯄꯩꯁꯥ ꯈꯤꯗꯪ ꯂꯩꯔꯒ ꯍꯥꯏꯗꯤ ꯍꯧꯗꯣꯛꯅꯕ ꯄꯩꯁꯥꯁꯨ ꯂꯩꯇꯕꯅꯤꯅ ꯍꯤꯡꯕꯁꯤ ꯀꯔꯝ ꯍꯥꯏꯅ ꯍꯤꯡꯒꯅꯤ
ꯑꯗꯨꯅꯦ ꯇꯧꯔꯤꯁꯤ
ꯄꯩꯁꯥ ꯄꯥꯏꯗ꯭ꯔꯗꯤ ꯀꯃꯥꯏꯅ ꯑꯃ ꯍꯧꯗꯣꯛꯎꯅꯤ ꯑꯗꯨꯅꯤ ꯄꯩꯁꯥ ꯄꯥꯏꯔꯒꯅ ꯑꯃꯨꯛ ꯏꯁꯀꯤꯜ ꯂꯩꯇꯕ ꯐ꯭ꯔꯤꯗ ꯄꯪꯃꯥꯡ ꯃꯥꯡꯍꯟꯕ ꯍꯥꯏꯇꯥꯔꯦ ꯄꯩꯁꯥ ꯄꯥꯏ ꯃꯈꯩ
ꯇꯧꯔꯤꯁꯤ
ꯃꯤꯗꯧꯅ ꯄꯩꯁꯥ ꯄꯥꯏꯔꯒ ꯊꯕꯛ ꯑꯃ ꯍꯧꯗꯣꯛꯀꯅꯤ ꯍꯥꯏꯕꯁꯨ ꯅꯠꯇꯦ ꯁꯦꯟ ꯇꯥꯟꯕꯁꯨ ꯃꯈꯜ ꯑꯅꯤ ꯑꯍꯨꯝ ꯁꯨꯏ ꯍꯥꯏꯗꯨꯅꯤ ꯁꯦꯟ ꯇꯥꯜꯂ ꯇꯥꯜꯂꯒ ꯀꯔꯤ ꯍꯥꯏꯅꯤ ꯁꯨꯝ ꯇꯨꯡꯁꯤꯟꯕ ꯀꯟꯕ ꯃꯤ ꯈꯔ ꯅꯤ ꯃꯥꯏ ꯈꯪꯅꯩꯑꯦ ꯍꯥꯏꯗꯤ ꯀꯩꯅꯣꯒꯨꯝꯕ ꯑꯃ ꯂꯩꯕ ꯁꯦꯟꯁꯤ ꯇꯥꯜꯂꯒ ꯑꯗꯨꯝ ꯕꯤꯖꯤꯅꯦꯁꯀꯨꯝꯕ ꯑꯆꯧꯕ ꯑꯃ ꯍꯥꯡꯕꯒꯨꯝꯕ ꯍꯥꯏꯗꯤ ꯇꯣꯡꯁꯤꯟꯕꯗꯨꯕꯨꯗꯤ ꯃꯥꯟꯅꯔꯦꯀꯣ ꯑꯗꯨ ꯁꯤꯟꯁꯤ ꯇꯥꯟꯕꯒ ꯆꯠꯄꯒ ꯇꯥꯟꯕꯒ ꯆꯠꯄ ꯇꯥꯟꯕꯒ ꯆꯠꯄ ꯀꯩ ꯍꯥꯏꯅꯤ ꯁꯦꯟꯁꯤ ꯆꯠꯅꯉꯥꯏ ꯇꯥꯟꯕ ꯍꯥꯏꯗꯨꯝ ꯂꯩꯌꯦ ꯍꯥꯏꯕ ꯑꯗꯨꯅꯦ ꯍꯥꯏꯕ ꯑꯩꯈꯣꯏꯅ ꯇꯧꯔꯤꯁꯤ ꯆꯠꯅꯤꯡꯕꯩ ꯅꯠꯇꯕ ꯆꯠꯄꯁꯤꯅ ꯍꯦꯟꯒꯠꯂꯛꯄ ꯍꯥꯏꯇꯥꯔꯦ ꯍꯧꯖꯤꯛꯀꯥꯟꯁꯤ ꯄꯣꯠ ꯆꯩꯁꯤ ꯃꯃꯜ ꯌꯥꯝ ꯇꯥꯡꯉꯦꯕ
ꯂꯥꯛꯄꯗꯩ ꯆꯠꯄꯅ ꯏꯁꯥꯒꯤ ꯆꯥꯅꯉꯥꯏ ꯕꯧ ꯍꯦꯛ ꯐꯥꯎꯗꯕ ꯍꯥꯏꯇꯥꯔꯦ ꯍꯥꯏꯗꯤ ꯆꯠꯄꯅ ꯍꯦꯟ
ꯈꯨꯠꯇꯥꯟꯁꯤꯅ ꯑꯩꯅ ꯇꯥꯟꯁꯤꯅ ꯑꯩꯩꯅ ꯍꯌꯦꯡ ꯀꯔꯕꯥꯔ ꯃꯆꯥ ꯑꯃꯗꯩ ꯍꯧꯗꯣꯛꯀꯦ ꯁꯤꯅꯦ ꯑꯩꯈꯣꯏꯁꯤꯅꯦ ꯑꯗꯨ ꯅꯠꯇꯦꯕ ꯑꯩꯅ ꯇꯥꯜꯂꯨꯈ꯭ꯔꯁꯤꯅ ꯑꯩ ꯍꯤꯡꯉꯥꯏ ꯍꯣꯠꯅꯒꯦꯁꯤꯅꯦ ꯋꯥꯈꯜꯁꯦ ꯍꯥꯏꯗꯤ ꯈꯦꯠꯅꯔꯦ ꯍꯥꯏꯕꯒꯤ ꯋꯥꯅꯤꯗ
ꯇꯥꯟꯕꯗꯤ ꯃꯣꯏꯁꯨ ꯁꯤꯖꯤꯟꯅꯕ ꯅꯪꯉꯦ ꯑꯗꯩ ꯇꯨꯡꯁꯤꯟꯕ ꯇꯨꯡꯁꯤꯜꯅꯉꯥꯏ ꯇꯥꯟ ꯇꯥꯜꯂꯤꯗꯣ ꯑꯩꯈꯣꯏꯅꯗꯤ ꯍꯥꯏꯗꯤ ꯇꯨꯡꯁꯤꯟꯕ ꯃꯥꯏ ꯄꯩꯁꯥꯁꯤ ꯂꯩꯍꯧꯗꯕ ꯍꯥꯏꯇꯥꯔꯦ ꯆꯠꯅꯉꯥꯏꯅ ꯍꯦꯟꯈꯤꯕ
ꯍꯣꯏ ꯑꯗꯨꯅꯦ ꯃꯍꯩ ꯃꯁꯤꯡꯗꯨꯁꯨ ꯃꯈꯥ ꯄꯣꯟꯂꯝꯃꯦ ꯂꯥꯏꯔꯤꯛ ꯂꯥꯏꯔꯤꯛ ꯇꯝꯕ ꯇꯝꯗꯕ ꯁꯤꯅꯤ ꯌꯥꯝꯅꯤ ꯍꯥꯏꯇꯥꯔꯦ ꯈꯪꯗꯦ ꯇꯧꯔꯤꯁꯤ ꯁꯪꯁꯥꯔꯁꯦ ꯀꯧꯅꯣ ꯀꯩꯅꯣ
ꯑꯩ ꯃꯇꯝꯗꯅ ꯑꯃꯨꯛ ꯀꯔꯤ ꯑꯣꯏꯗꯣꯏꯅꯣꯁꯦ ꯑꯩ ꯈꯪꯗꯦꯗ ꯍꯧꯖꯤꯛꯀꯥꯟ ꯅꯨꯡꯉꯥꯏꯕ ꯄꯥꯝꯃꯤꯁꯦ ꯄꯥꯝꯖꯤꯒ ꯍꯥꯏꯇꯥꯔꯦ
ꯈꯪꯗꯦꯗ ꯅꯨꯄꯤ ꯑꯉꯥꯡꯒ ꯊꯤꯁꯤꯜꯂꯗꯤ ꯇꯣꯛꯄꯒꯤ ꯐꯤꯕꯝꯅꯤ ꯂꯩꯔꯤꯁꯦ
ꯑꯩ ꯍꯣꯏ ꯉꯁꯤꯒꯤꯗꯤ ꯊꯝꯃꯒꯦ
ꯎꯝ ꯎꯝ